ꯍꯜꯂꯣ
ꯍꯜꯂꯣ ꯇꯥꯕ꯭ꯔꯣ
ꯇꯥꯏ
ꯀꯥꯏ ꯂꯩꯔꯤꯅꯣ
ꯑꯩ ꯊꯕꯛ ꯆꯠꯂꯤ ꯑꯩ ꯌꯨꯝ ꯆꯠꯂꯤꯌꯦ ꯌꯦ ꯕꯁ ꯅ ꯅꯪꯕꯨ ꯀꯩꯗꯧꯔꯤꯅꯣ ꯇꯥꯗ꯭ꯔꯦ ꯑꯃꯨꯛꯀ ꯅꯪꯒꯤ ꯅꯦꯠꯁꯤꯗꯤ
ꯀꯥꯏ ꯌꯧꯔꯒꯦ
ꯇꯥꯔꯦ
ꯀꯗꯥꯏ ꯌꯧꯔꯒꯦ ꯅꯪ
ꯑꯩꯔꯣ ꯃꯟꯇꯣꯞ ꯃꯐꯝ ꯌꯧ ꯗꯔ
ꯑꯣ ꯁꯨꯝ ꯇꯧꯔꯛꯄꯅꯤꯗ
ꯈꯪꯏꯗꯥ ꯀꯩ ꯃꯊꯦꯜ ꯆꯥꯕ꯭ꯔꯣ ꯅꯦꯠꯃꯨꯛ ꯌꯥꯗ꯭ꯔꯦ ꯇꯥꯕ꯭ꯔꯣ ꯀꯩ ꯃꯊꯦꯜ ꯆꯥꯕ꯭ꯔꯣ
ꯑꯣ
ꯑꯦ ꯇꯥꯏꯌꯦ ꯅꯪꯗꯤ
ꯑꯩꯈꯣꯏꯁꯨ ꯉꯁꯤ ꯌꯦꯟꯁ ꯆꯥꯏ ꯌꯦ
ꯋꯥꯎ ꯁꯦꯝ ꯁꯦꯝ ꯍꯥꯎꯋꯦ ꯍꯥꯎꯋꯦ ꯑꯩꯈꯣꯏꯒꯤ ꯏꯆꯦ ꯏꯆꯦ ꯑꯃꯅ ꯊꯣꯡꯕꯅꯦ ꯏꯆꯦ ꯀꯨꯛ ꯑꯃ ꯂꯩꯌꯦ ꯑꯗꯨꯅ ꯊꯣꯡꯕꯅꯦ ꯌꯥꯝꯅ ꯍꯥꯎꯈ꯭ꯔꯦ ꯌꯥꯝꯅ ꯐꯖꯅ ꯆꯥꯛ ꯌꯥꯝꯅ ꯍꯥꯎꯔꯒ ꯇꯥꯞ ꯇꯕꯤ ꯆꯥꯔꯒ ꯇꯨꯝꯅꯤꯡꯈ꯭ꯔꯦ ꯍꯧꯖꯤꯛꯇꯤ ꯆꯥꯛ ꯄ꯭ꯂꯦꯠ ꯑꯆꯧꯕ ꯑꯃ ꯆꯥꯕꯒꯤ
ꯊꯕꯛ ꯆꯠꯄꯒꯤ ꯄꯨꯛꯁꯨ ꯅꯥꯕꯤꯈ꯭ꯔꯦ
ꯎꯝ ꯄꯨꯛ ꯅꯥꯈ꯭ꯔꯦ ꯐꯖ ꯐꯖꯅ ꯆꯠ ꯆꯠꯂꯣꯀꯣ ꯃꯁꯛ ꯐꯖꯕꯒꯤ ꯀꯣ ꯃꯤꯅ ꯀꯣ
ꯐꯥꯈ꯭ꯔꯦ
ꯎꯝ
ꯍꯥ
ꯑꯦ ꯐꯥꯒꯤ ꯇꯧꯕꯁꯨ ꯁꯃꯥꯏ ꯌꯥ ꯗꯦ
ꯈꯪꯗꯦ ꯅꯨꯡꯁꯥꯅꯒ ꯁꯥꯕꯒ ꯑꯣꯇꯣ ꯃꯐꯝꯁꯨ ꯌꯧꯕ ꯅꯥꯏꯗꯦ ꯀꯃꯥꯏ ꯇꯧꯕꯅꯣ ꯈꯪꯗꯦ ꯀꯩꯅꯣ ꯍꯦꯜꯂꯛꯈ꯭ꯔꯦ ꯀꯣꯝꯔꯦꯝ ꯍꯦꯜꯂꯛꯈ꯭ꯔꯦ
ꯑꯣ
ꯑꯣ ꯑꯗꯨꯒꯨꯝꯕ ꯀꯩꯅꯣꯔ ꯉꯁꯤꯁꯦ ꯉꯁꯤ ꯍꯥꯏꯕꯁꯤ ꯗꯥꯎ ꯌꯥꯕ ꯅꯨꯃꯤꯠ ꯍꯥꯏꯁꯤ ꯌꯥꯗꯕ ꯅꯨꯃꯤꯠ ꯍꯥꯏꯁꯤꯔꯥ ꯈꯪꯗꯦꯗ
ꯏꯁ ꯍ ꯂꯤꯔꯛꯑꯣ ꯂꯤꯔꯛꯑꯣ
ꯉꯁꯤꯁꯦ ꯑꯁꯨꯃꯥꯏꯅ ꯇꯧꯕꯅꯦꯕ ꯑꯥꯍꯥꯍꯥ ꯌꯥꯔꯦꯗ ꯂꯤꯅꯤꯡꯗꯦ
ꯀꯦꯔꯤꯕ
ꯍꯣꯏ ꯏꯆꯦ ꯏꯆꯦ ꯑꯩꯈꯣꯏꯁꯦ ꯀꯟꯐꯦꯁꯁꯟ ꯇꯧꯕ ꯆꯠ ꯆꯠꯀꯦ ꯇꯧꯕꯅꯦꯕ ꯀꯟꯐꯦꯁ ꯇꯧꯕ ꯆꯠꯀꯦ ꯇꯧꯕꯅꯦꯕ ꯑꯗꯨꯒ ꯀꯣ ꯀꯩꯅꯣꯝꯃ ꯇꯧꯗ꯭ꯔꯕꯅꯦꯕ ꯅꯪꯗ꯭ꯔꯕꯅꯦꯕ
ꯎꯝ
ꯑꯗꯨꯒꯤ ꯋꯔꯤꯅꯦꯗ
ꯍꯝꯍꯝꯍꯝ ꯊꯃꯣꯏ ꯌꯥꯝ ꯅꯨꯡꯉꯥꯏꯇꯕꯅꯤꯅꯦ
ꯏꯀꯥꯏ ꯈꯪꯗꯕꯤꯅꯤꯅꯅꯦ ꯅꯨꯄꯤꯅ ꯑꯣꯏꯅ ꯇꯧꯔꯦ ꯅꯨꯄꯥ ꯃꯥꯗꯤ ꯏꯪꯒꯤꯠ ꯏꯔꯥꯡꯁꯨ ꯈꯪꯗ꯭ꯔꯦ ꯃꯤꯆꯤꯒꯁꯨ ꯈꯠꯄ ꯉꯝꯗ꯭ꯔꯦ ꯑꯩꯁꯨ ꯏꯃꯥꯏꯁꯦ ꯉꯥꯡꯁꯤꯟꯈ꯭ꯔꯦ
ꯀꯌꯥꯃꯨꯛꯁꯨ ꯅꯨꯄꯥ ꯊꯣꯛꯇꯕ꯭ꯔꯥ ꯀꯣ
ꯍꯣꯏ ꯌꯥꯝ ꯊꯣꯛꯇꯦ ꯀꯔꯝꯍꯥꯏꯅ ꯍꯥꯏꯁꯤꯔꯥ ꯈꯪꯗꯦ ꯑꯗꯨꯒ ꯀꯣ
ꯎꯝ
ꯑꯁ ꯈꯪꯗꯦꯗ ꯀꯟꯄ꯭ꯌꯥꯔ ꯇꯧꯔꯨꯕ꯭ꯔꯥ ꯃꯤ ꯈꯨꯄꯥꯛ ꯆꯥꯔꯒ ꯇꯣꯛꯄꯁꯨ ꯀꯅꯥꯅ ꯈꯪ ꯑꯗꯨꯒꯤ ꯊꯋꯥꯏ ꯅꯨꯡꯉꯏ ꯇꯝꯃꯟꯕꯒꯤ ꯆꯥꯛꯄ꯭ꯂꯦꯠ ꯑꯆꯧꯕ ꯑꯃ ꯆꯥꯔꯒ ꯍꯧꯖꯤꯛ ꯐꯝꯔꯤ
ꯍꯣꯏ ꯑꯁ ꯅꯨꯡꯉꯥꯏꯔꯝꯃꯔꯣꯏ ꯈꯪꯉꯦ ꯅꯪꯒꯤ ꯆꯥꯛ ꯈꯨꯆꯥꯗꯣ ꯈꯨ ꯍꯥꯏ ꯑꯗꯨꯗ ꯌꯥꯝ ꯅꯨꯡꯉꯥꯏꯇ꯭ꯔꯦ ꯍꯥꯏꯕꯁꯦ ꯈꯪꯈ꯭ꯔꯦ
ꯎꯝ ꯌꯥꯝ ꯅꯨꯡꯉꯥꯏꯇ꯭ꯔꯥ ꯄꯖꯥꯅꯤ ꯅꯨꯡꯉꯥꯏꯇ ꯅꯨꯡꯉꯏꯇꯕ ꯍꯥꯏꯕꯕꯨ ꯂꯤꯃꯤꯠꯁꯦ ꯂꯩꯇ꯭ꯔꯕꯅꯤ ꯅꯨꯡꯉꯥꯏꯇꯕꯒꯤ ꯂꯤꯃꯤꯠ
ꯃꯥꯅꯦ ꯃꯥꯅꯦ ꯍꯥꯏꯗꯤ ꯆꯥꯛꯁꯦ ꯌꯥꯝ ꯆꯥꯈ꯭ꯔꯦꯕ
ꯍꯣꯏ ꯌꯥꯝ ꯆꯥꯊꯣꯛꯈ꯭ꯔꯦ ꯑꯩꯁꯦ ꯄꯨꯈꯝ ꯑꯆꯧꯕ ꯑꯃꯗ ꯈꯪꯗꯦ ꯃꯃꯤꯡꯁꯨ ꯈꯪꯗ꯭ꯔꯤꯕꯅꯤꯅꯅꯦ ꯃꯤꯡ ꯈꯪꯗꯅ ꯃꯤꯡ ꯈꯪꯗꯅꯅ ꯅꯨꯡꯁꯤꯈ꯭ꯔꯤꯁꯤꯅꯦ
ꯎꯝ ꯅꯨꯡꯁꯤꯔꯨꯔꯦ ꯅꯪꯕꯨ ꯊꯝꯃꯣꯏꯁꯤꯅ
ꯅꯃꯤꯡꯁꯨ ꯈꯪꯗ꯭ꯔꯤꯉꯩ ꯃꯤꯡꯁꯨ ꯈꯪꯗ꯭ꯔꯤꯉꯩ ꯇꯧꯕꯗꯣ ꯇꯧꯔꯨꯔꯦꯅꯦ ꯏꯔꯥꯟꯅꯦ ꯏꯔꯥꯟꯅꯦ ꯃꯤꯒꯤ ꯃꯃꯤꯡꯁꯨ ꯈꯪꯗꯅ ꯃꯁꯛꯁꯨ ꯐꯖꯅ ꯈꯪꯗꯅ ꯅꯨꯡꯁꯤꯔꯨꯔꯤ ꯉꯔꯥꯡꯁꯦ ꯑꯩꯈꯣꯏ ꯏꯆꯦ ꯑꯩꯅꯥꯅꯦ
ꯎꯝ
ꯑꯩꯈꯣꯏ ꯏꯅꯝꯃꯥ ꯏꯅꯝꯃꯅꯥ
ꯑꯁ ꯀꯩꯅꯣ ꯆꯤꯊꯤꯗꯣ ꯈꯣꯡꯒ꯭ꯔꯥꯎ ꯃꯅꯨꯡꯗ ꯂꯩꯔꯝꯒꯅꯤ
ꯑꯣ ꯑꯗꯣ ꯏꯅꯝꯃꯥꯅ ꯀꯔꯤꯔꯥ ꯑꯩ ꯍꯥꯏꯒꯦ ꯇꯧꯕꯗꯣ ꯀꯥꯎꯈ꯭ꯔꯦ ꯅꯪ ꯍꯥꯏꯕ ꯀꯥꯟꯗ
ꯍꯥꯏꯗꯤ ꯏꯆꯦꯅ ꯉꯔꯥꯡꯗꯣ
ꯑꯩꯈꯣꯏꯁꯤ ꯏꯅꯝꯃꯗꯣ ꯍꯥꯏꯕꯅꯤꯗ ꯃꯥꯁꯦ ꯃꯥ ꯑꯣꯏꯅ ꯄꯨꯔꯁꯤ ꯁꯤꯔꯥ ꯈꯪꯗꯦ ꯃꯊꯪꯗ ꯗꯥꯏꯔꯦꯛ ꯈꯥꯝꯃꯣ ꯉꯥꯏꯌꯣ ꯉꯥꯏꯌꯣ ꯍꯥꯏꯔꯒ ꯍꯥꯏꯕ꯭ꯔꯁꯨ ꯀꯅꯥꯅ ꯈꯪ
ꯑꯣ
ꯏꯅꯝꯃ ꯑꯃ ꯂꯩꯌꯦ
ꯍꯣꯏ ꯍꯣꯏ ꯃꯥ ꯃꯥꯕꯨ ꯑꯣꯏꯔꯗꯤ ꯑꯗꯨꯝ ꯇꯧꯈꯤꯒꯅꯤ
ꯑꯦ ꯃꯥꯗꯤ ꯐꯖꯅ ꯇꯧꯕ ꯉꯝꯕꯅꯦ ꯏꯀꯥꯏ ꯈꯪꯗꯕꯤ ꯇꯧꯉꯝꯕꯤꯅꯦ ꯃꯥꯗꯤ
ꯑꯦ ꯉꯝꯕꯤꯏ ꯇꯧꯉꯝꯕꯤ
ꯇꯧꯉꯝꯕꯤꯅꯦ ꯅꯦ ꯇꯣꯡꯉꯝꯕꯤ ꯏ ꯃꯅꯥ ꯉꯝꯗꯔꯥ ꯕ ꯂꯩꯇꯦ
ꯉꯁꯥꯏꯗꯣ ꯇ꯭ꯔꯥꯐꯤꯛ ꯄꯣꯏꯟꯗꯤ ꯂꯥꯟꯗꯤ ꯂꯥꯟꯈꯤꯕꯅꯤ ꯌꯥꯝ ꯅꯨꯡꯉꯥꯏꯇ꯭ꯔꯦ ꯑꯩꯁꯦ ꯁꯇꯔꯗꯦꯗ ꯁꯣꯏꯗꯅ ꯍꯥꯏꯅꯕꯒꯤ ꯊꯧꯔꯥꯡ ꯇꯧꯖꯔꯛꯑꯒꯦ
ꯍꯣꯏ ꯍꯣꯏ ꯀꯔꯦꯁꯇꯣ ꯈꯔ ꯑꯗꯨꯗꯒꯤ ꯃꯖꯤꯕꯨꯉꯣꯟꯗꯒꯤ ꯈꯔ ꯈꯣꯝꯃꯒ ꯂꯥꯛꯎꯅꯦꯍꯦ ꯏꯕꯦꯝꯃ ꯄꯥꯕꯨꯡ ꯄꯥꯕꯨꯡ ꯎꯄꯥꯏ ꯂꯩꯇ꯭ꯔꯦ ꯑꯩ ꯑꯗꯨꯅ ꯈꯤꯇꯪ ꯍꯥꯏꯕꯤꯔꯛꯑꯣ ꯇꯦꯛꯅꯤꯛ ꯈꯔ
ꯇꯦꯛꯅꯤꯛꯁ ꯈꯔ ꯍꯥꯏꯕꯤꯔꯛꯑꯣ ꯀꯥꯏꯅ ꯍꯥꯏ
ꯏꯃꯥꯉꯣꯟꯗ ꯅꯪ ꯀꯃꯥꯏꯅ ꯇꯧꯅ ꯐꯥꯈꯤꯕ ꯍꯥ ꯍꯧꯔꯣ ꯑꯗꯨꯗꯒꯤꯗꯤ ꯆꯩꯇꯨꯞ ꯆꯥꯔꯅꯤ ꯑꯗꯨꯝ ꯍꯜꯂꯦ ꯍꯥꯏꯔꯣ
ꯑꯁ ꯑꯗꯨꯒꯤ ꯐꯥꯕꯒꯤꯕꯨꯗꯤ ꯂꯥꯏꯅꯦ
ꯅꯠꯇ꯭ꯔꯒ ꯕ꯭ꯂꯦꯛ ꯃꯦꯖꯤꯛ ꯇꯧꯔꯁꯤꯔꯣ ꯈꯜꯂꯤꯕꯅꯦ ꯑꯩꯁꯦ
ꯕꯂꯦꯛ ꯃꯦꯖꯤꯛꯇ ꯀꯔꯤ ꯍꯥꯏꯕ꯭ꯔꯥ ꯀꯔꯤ ꯅꯨꯔꯥ ꯅꯨꯔꯥ ꯈꯨꯗꯣꯡꯂꯩ ꯑꯗꯨꯗꯤ ꯇꯥꯔꯗꯤ ꯃꯤ ꯄꯥꯅꯤꯁꯨ ꯍꯥꯏꯅꯕ ꯅꯦꯕ ꯑꯗꯨ ꯄ꯭ꯂꯁ ꯂꯩꯃꯤꯗꯤ ꯇꯧꯔꯤ ꯎ ꯀꯟꯒꯅꯤ ꯑꯗꯨꯗꯤ
ꯀꯪꯒꯅꯤ ꯀꯪꯖꯅꯤ
ꯃꯥꯟꯅꯒ ꯑꯁꯦꯡꯕꯒꯤ ꯀꯟ ꯐꯖꯕꯒ ꯄꯋꯔ ꯈꯔ ꯂꯩꯖꯕꯒ
ꯑ ꯑꯗꯨꯒ ꯅꯪꯒꯤ ꯅꯧꯅꯒ ꯈꯔ ꯈꯣꯏꯗꯥꯖꯕꯒ ꯃꯤꯛꯁ ꯇꯧꯔꯒ
ꯃꯩ ꯃꯩ
ꯃꯩ ꯆꯜꯂꯅꯤ ꯑꯗꯨꯒꯤꯗꯣ ꯑꯩ ꯈꯪꯈ꯭ꯔꯦ ꯈꯪꯈ꯭ꯔꯦ
ꯅꯪ ꯈꯪꯈ꯭ꯔꯦ ꯃꯩ ꯆꯠꯈꯅꯤ ꯑꯗꯨꯒꯗꯤ ꯏꯁꯛ ꯎꯕꯒ ꯃꯥꯁꯨ ꯀꯣꯏ ꯇꯥꯟ ꯇꯥꯟꯈ꯭ꯔꯅꯤ ꯑꯗꯨꯒ ꯑꯩꯅ ꯑꯃꯨꯛ ꯄꯥꯝꯗ꯭ꯔꯗꯤ ꯀꯩꯅꯝ ꯇꯧꯕ ꯋꯥꯔꯤꯁꯦ ꯍꯦꯟꯖꯤꯟꯕ꯭ꯔꯥ ꯑꯩ ꯁꯦ ꯑꯁꯨꯃꯥꯏꯅꯗꯤ ꯂꯨꯔꯨꯑꯣꯏ ꯃꯔꯝꯗꯤ ꯏꯁꯣꯔꯅ ꯅꯨꯡꯁꯤꯕꯤꯗ꯭ꯔꯤꯁꯦ
ꯆꯞ ꯆꯥꯏ ꯑꯗꯨꯃꯥꯏꯅ ꯇꯧꯔꯁꯦ
ꯎꯝ ꯅꯪ ꯌꯥꯎꯔꯕ꯭ꯔꯣ
ꯍꯣꯏ
ꯑꯗꯨ ꯆꯠꯅꯤꯡꯉꯥꯏ ꯃꯤ ꯌꯥꯝ ꯂꯩꯈ꯭ꯔꯕ꯭ꯔꯣ
ꯆꯠꯉꯥꯏ ꯂꯩꯇꯦ ꯌꯥꯝꯁꯨ ꯌꯥꯝꯃꯦ ꯑꯗꯨꯝ ꯉꯥꯡꯂꯛꯑꯣꯅꯪ
ꯍꯣꯏ ꯑꯩ ꯀꯔꯤ ꯉ ꯑꯩ ꯀꯔꯤ ꯉꯥꯡꯉꯥꯏꯔꯣ
ꯑꯩꯅꯗꯤ ꯉꯥꯡꯕ ꯁꯤꯌꯥꯁꯤ ꯁꯤꯌꯥꯔ
ꯑꯁ ꯌꯥꯝ ꯂꯥꯡꯉꯤꯍꯦ ꯅꯪꯒꯤꯁꯤꯗꯤ ꯇꯧꯔꯛꯄꯒꯤ ꯑꯩꯒꯤ ꯏꯔꯥꯜꯅꯤ ꯈꯪꯖꯩꯌꯦ ꯑꯩꯒꯤ ꯏꯔꯥꯜꯅꯦ
ꯃꯤꯂꯩ ꯃꯦꯖꯤꯛ ꯇꯧꯕꯔ ꯃꯤ ꯊꯤꯔꯨꯒꯦ ꯑꯩ
ꯎꯝ ꯊꯤꯔꯨꯔꯣ
ꯅꯠꯇ꯭ꯔꯒ ꯑꯥꯗ ꯃꯣꯏꯒꯤ ꯈꯨꯠ ꯃꯌꯦꯛ ꯌꯦꯡꯕꯗꯣ ꯑꯗꯨꯗ ꯑꯩꯒꯤ ꯐ꯭ꯌꯨꯆꯔ ꯌꯦꯡꯕꯒꯨꯝꯕ ꯂꯩꯇ꯭ꯔꯅꯦ
ꯎꯝ ꯎꯝ
ꯑꯗ ꯈꯨꯠ ꯃꯥꯒꯤ ꯌꯦꯡꯕꯗꯨꯗ ꯆꯜꯂꯒ ꯑꯁ ꯑꯩꯒꯤ ꯐꯤꯌꯨꯆꯔꯁꯦ ꯀꯃꯥꯏ ꯑꯣꯏꯕ꯭ꯔꯥ
ꯃꯥ ꯎꯕ꯭ꯔꯥ ꯎꯝ ꯑꯩꯒꯤ ꯐꯤꯌꯨꯆꯔꯁꯤꯗ ꯃꯍꯥꯛ ꯑꯗꯣ ꯎꯈꯤꯕ꯭ꯔꯥ ꯎꯝ
ꯑꯩ ꯈꯨꯠꯁꯦ ꯀꯩꯅꯣ ꯌꯥꯝ ꯁꯤꯡꯕ ꯁꯥꯕ ꯁꯤꯡꯖꯃꯩꯔꯣꯝꯗ ꯑꯗꯨꯅ
ꯑꯗꯨꯒ ꯑꯃꯨꯛꯀ ꯃꯁꯥꯃꯛꯁꯨ ꯑꯣꯏꯔꯝꯗꯕ
ꯑ ꯑꯣꯏꯔꯝꯗ꯭ꯔꯗꯤ ꯃꯣꯏꯒ ꯏꯀꯥꯏ ꯃꯥꯟꯅꯕꯕ꯭ꯔꯣ ꯇꯛꯄ ꯌꯥꯈ꯭ꯔꯦ ꯀꯣ ꯑꯗꯨ ꯏꯁꯇꯣꯔꯤ ꯑꯩꯉꯣꯟꯗ ꯌꯥꯝꯅ ꯑꯗꯨꯒ ꯀꯩꯅꯣꯃꯅꯤꯁꯤꯡꯉꯤꯅꯦ ꯉꯁꯥꯏ ꯇꯧꯅꯪꯗꯣ ꯅꯪꯅ ꯋꯥꯔꯤ ꯁꯥꯕꯁꯤ ꯅꯪꯁꯨ ꯅꯕꯔꯁ ꯆꯠꯈ꯭ꯔꯕꯅꯦꯕ ꯑꯗꯨꯒ ꯑꯩꯈ ꯑꯥ ꯀꯩꯅꯣꯃ ꯃꯥꯟꯕ ꯈꯣꯏꯗꯣ ꯑꯗꯨ ꯈꯣꯏꯖꯨ ꯃꯤ ꯏꯁ ꯂꯧꯕ ꯂꯥꯑꯦ ꯀꯣ ꯃꯤ ꯑꯅꯤꯗꯣ ꯕꯇꯜ ꯄꯥꯏꯔꯒ ꯅꯪꯅ ꯑꯗꯨꯗ ꯋꯥꯔꯤ ꯁꯥꯕ ꯀꯟꯕꯁ ꯁꯦ ꯂꯝꯕꯤ ꯂꯩꯕ ꯃꯤ ꯂꯣꯏ
ꯑꯣ ꯑꯩꯗꯤ ꯎꯗꯦ ꯑꯗꯨꯗꯣ
ꯂꯥꯛꯄꯅꯦ ꯃꯕꯥꯅꯤ ꯁꯨ ꯊꯣꯛꯔꯒ ꯀꯣ ꯅꯪ ꯀ꯭ꯔꯣꯁ ꯇꯧꯔꯝꯗꯥꯏꯗ ꯃꯣꯏꯅꯤ ꯑꯗꯨꯗ ꯏꯁꯤꯡ ꯂꯧꯐꯝꯗꯨꯗ ꯆꯪꯕꯗꯨꯗꯤ
ꯑꯣ ꯑꯩꯗꯤ ꯀꯔꯤꯁꯨ ꯎꯗꯦ ꯁꯥꯏꯠ ꯁꯥꯏꯠꯇ
ꯕꯤꯀꯁ ꯅꯪ ꯈꯔ꯭ ꯕꯒꯤꯅꯦ
ꯌꯥ ꯑꯥꯏ ꯋꯥꯁ ꯅꯔꯕꯁ ꯑꯥꯏ ꯋꯥꯁ ꯁꯥꯎꯠ
ꯍꯣꯏ ꯑꯗꯨꯒꯤꯀꯣ ꯅꯪ ꯁꯦ ꯄꯨꯔꯥ ꯀꯩꯅꯣꯅꯦ ꯇꯧꯔꯤꯁꯦꯀꯣ ꯇꯥ ꯀꯩꯅꯣꯃꯅꯦ ꯅꯪꯒ ꯇꯧꯔꯤꯁꯦ ꯈꯪꯗꯦ ꯀꯔꯤ ꯍꯥꯏꯖꯤꯔ ꯀꯩꯅꯣ ꯃꯥꯅꯦ ꯀꯩꯅꯣ ꯃꯥꯥꯟ ꯅꯪꯗꯤ ꯀꯩꯅꯣꯃꯅꯤꯅ ꯍꯥꯏꯕꯗꯣ ꯀꯩꯅꯣ ꯃꯥꯅꯤ ꯉꯁꯥꯏ ꯅꯪ ꯑꯣꯏꯔꯤꯗꯣ
ꯃꯥꯅꯦ ꯃꯥꯅꯦ ꯑꯣꯏꯕꯅꯦ ꯑꯩꯁꯨ ꯈꯪꯉꯦ
ꯄꯨꯔꯥ ꯑꯦꯛꯁꯥꯏꯇꯦꯠ ꯄ꯭ꯂꯁ ꯑꯦꯛꯁꯥꯏꯇꯦꯠꯇꯤ ꯌꯥꯎꯗꯅ ꯅꯔꯚꯁꯁꯤꯅ ꯍꯦꯟꯈ꯭ꯔꯦꯕ
ꯎꯝ
ꯑꯗꯨ ꯃꯤꯒꯁꯨ ꯎꯗ꯭ꯔꯦ ꯅꯪꯒꯤ ꯈꯣꯟꯅ ꯈꯣꯟ ꯀꯟꯕꯅꯦ
ꯎꯝ ꯆꯨꯝꯃꯦ
ꯀꯥꯝ ꯇꯧꯑꯣ ꯍꯥꯏꯕꯁꯨ ꯌꯥꯗꯦ ꯅꯪꯗꯤ
ꯎꯝ
ꯄꯪ ꯆꯣꯡ ꯆꯣꯡꯉꯒ ꯋꯥꯔꯤ ꯊꯥꯈ꯭ꯔꯦ
ꯁꯥꯕꯤꯈꯔ꯭ꯦ
ꯐꯪꯗꯕꯒꯨꯝ ꯑꯥ ꯇ꯭ꯔꯥꯐꯤꯛꯇꯒꯤ ꯆꯦꯜꯂꯑꯦ ꯒꯥꯔꯤꯒ ꯂꯥꯑꯗꯤ ꯏꯁꯄꯤꯗ ꯂꯥꯛꯑꯗꯤ
ꯊꯣꯝꯒꯗꯕꯩ ꯐꯤꯕꯝꯅꯤ ꯑꯗꯣ ꯑꯩ ꯊꯣꯝꯔꯣꯏ ꯊꯣꯝꯔꯣꯏ ꯈꯪꯕꯒꯤꯅꯦ ꯊꯣꯝꯔꯣꯏ ꯈꯪꯕꯒꯤꯅꯦ ꯆꯦꯜꯂꯛꯔꯤꯗꯣ
ꯑꯗꯨꯕꯨ ꯍꯥꯏꯕ ꯑꯗꯨꯒꯨꯝꯕꯁꯨ ꯀꯔꯤꯁꯨ ꯍꯟꯅ ꯇꯨꯅ ꯌꯦꯡꯉꯔꯣꯏ ꯀꯣꯏꯕ
ꯍꯣꯏ ꯎꯒꯅꯤꯗ ꯇꯥꯍꯣꯖꯦ
ꯏꯗꯕꯤꯗ ꯆꯦꯜꯂꯛꯈ꯭ꯔꯅꯤꯡꯉꯤꯕ ꯑꯗꯨꯝ ꯑꯗꯨꯗꯤ ꯅꯪ ꯊꯣꯝꯕ ꯇꯥꯔꯦ ꯑꯗꯨ ꯀꯅꯥꯒꯤ ꯃꯔꯝꯗ ꯊꯣꯕ꯭ꯔꯥ ꯍꯥꯏꯔꯗꯤ ꯑꯩꯒꯤ ꯃꯔꯝꯗ ꯍꯥꯏꯕ ꯇꯥꯕꯀꯣ ꯅꯪ ꯁ
ꯀꯅꯥꯒꯤ ꯃꯔꯝꯗ ꯊꯣꯕ꯭ꯔꯥ ꯍꯥꯏꯔꯅꯤ ꯑꯗꯨ ꯃꯥꯅ ꯊꯧꯔ ꯆꯠꯈꯤꯕꯒꯤꯅꯦ
ꯍꯥꯏꯔꯀꯥ
ꯑꯥ ꯑꯥ